ꯑꯧ꯫
ꯍꯜꯂꯣ ꯆꯥꯛ ꯊꯣꯡ ꯒꯦ ꯇꯧꯔꯤꯑꯦ ꯅꯪ ꯗꯤ
ꯑꯩꯗꯤ ꯃꯄꯥꯟꯗ ꯂꯩ ꯑꯦ ꯀꯅꯥ ꯀꯅꯥ ꯂꯩꯕ꯭ꯔꯣ
ꯢꯊꯟꯗ ꯂꯩꯌꯦ ꯀꯩ ꯍꯦꯟꯖꯥꯡ ꯊꯣꯡꯁꯤꯔꯣ ꯈꯪꯗꯦ ꯀꯔꯤ ꯊꯣꯡꯕꯤꯌꯣꯔꯣ
ꯍꯥꯥ
ꯀꯔꯤ ꯏꯟꯖꯥꯡ ꯊꯣꯡꯕꯤꯌꯨꯔꯣ
ꯈꯪꯗꯦ ꯍꯋꯥꯏ ꯀꯩꯅꯣ ꯂꯩꯕꯗꫭ ꯍꯋꯥꯏ ꯑꯁꯥꯝꯕꯗꫭ ꯊꯣꯡꯉꯣ
ꯁꯤ ꯍꯋꯥꯥꯏ ꯑꯁꯥꯡꯕ ꯊꫭꯡꯉꯔꯒꯦꯀꫭ
ꯍꯣꯏ
ꯑꯁ ꯀꯣꯟ ꯐꯦꯡꯅꯤꯡꯉꯥꯏꯒꯉꯀꫭ ꯏꯁꯤꯡ ꯇꯥꯗꯕ
ꯎꯝ ꯉꯁꯤ ꯉꯁꯤ ꯏꯁꯤꯡ ꯂꯥꯛꯔꯣꯏ ꯍꯥꯏꯕ꯭ꯔꯣ
ꯎꯝ ꯉꯁꯤ ꯏꯁꯤꯡ ꯂꯥꯛꯇꯧ ꯃꯥꯟꯗꯦ
ꯑꯣ
ꯐꯔꯦ ꯄꯥꯏꯅꯤꯉꯥꯏ ꯐꯥꯎ ꯂꯩꯥꯏꯇꯦ ꯑꯗꯨ ꯃꯣꯠꯄꯒꯤ ꯑꯁ ꯒꯌ꯭ꯥꯟ ꯇꯥꯗꯦ
ꯎꯝ
ꯃꯩꯁꯨ ꯂꯥꯛꯇꯦ ꯆꯤꯡꯁꯨ ꯂꯩꯇꯦ ꯅꯣꯏꯔꯣꯝꯗꯁꯨ ꯆꯞ ꯃꯥꯟꯅꯔꯝꯒꯅꯤ
ꯍꯣꯏ
ꯊꯤ ꯐꯥꯅꯤꯉꯥꯏꯐꯥꯎ ꯏꯁꯤꯡ ꯂꯩꯇꯦ ꯍꯥꯏꯕ
ꯎꯝ ꯑꯁ ꯃꯩ ꯂꯥꯛꯑꯗꯤ ꯈꯔ ꯅꯨꯡꯉꯥꯏꯒꯗꯧꯕꯀꯣ
ꯃꯩꯁꯨ ꯂꯥꯛꯇꯦ ꯇꯨꯏꯁꯟ ꯆꯠꯄꯔꯣ
ꯆꯠꯂꯦ ꯇꯨꯏꯁꯟ ꯆꯠꯂꯦ ꯍꯣꯏ
ꯎꯝ
ꯒꯥꯔꯤ ꯈꯣꯟꯖꯦꯜꯁꯨ ꯇꯥꯏꯅꯦ
ꯃꯅꯤꯡꯗ ꯆꯠꯂꯣ
ꯍꯣꯏ ꯑꯁ ꯃꯅꯤꯡꯗꯀꯣ ꯃꯤ ꯌꯥꯝ ꯂꯩꯌꯦ ꯑꯗꯨꯒꯤ ꯀꯥꯡ ꯌꯥꯝ ꯂꯩꯔꯝ
ꯀꯥꯡꯁꯨ ꯌꯥꯝꯕꯅꯦ ꯑꯗꯨꯗꯗꯤ
ꯀꯨꯇꯨ
ꯅꯪꯁꯨ ꯍꯨꯏ ꯌꯥꯝ ꯄꯥꯝꯕꯔꯣ ꯑꯁ ꯂꯣꯏꯔꯦ
ꯍꯥꯥ
ꯍꯨꯏ ꯌꯥꯝ ꯄꯥꯝꯕ꯭ꯔꯣ ꯅꯪ
ꯈꯔꯗꯤ ꯄꯥꯝꯃꯦ ꯑꯩꯅ ꯄꯥꯝꯕ ꯌꯥꯎꯋꯦ
ꯑꯩ ꯃꯅꯤꯡ ꯂꯣꯝꯗ ꯆꯠꯈꯤꯒꯦ ꯑꯁ ꯃꯤ ꯌꯥꯝ ꯂꯩꯌꯦ ꯑꯗꯨꯒꯤ
ꯑꯗꯨꯝ ꯇꯧꯋꯣ ꯀꯩꯁꯨ ꯀꯥꯏꯗꯦ ꯅꯪ ꯃꯤ ꯇꯥꯗꯕꯒ ꯔꯣꯝꯗ ꯆꯠꯂꯣ
ꯀꯨꯇꯨ
ꯑꯦ
ꯅꯣꯏ ꯀꯣꯡꯒ꯭ꯔꯦꯖꯤꯖꯨ ꯅꯝꯊꯤꯌꯦꯉꯣ ꯎꯝ
ꯀꯩ ꯍꯥꯏꯕ꯭ꯔꯣ
ꯍꯋꯥꯏꯗꯣ ꯄꯨꯝꯃꯦ ꯍꯥꯏꯕꯒ
ꯑꯣ ꯃꯅꯝ ꯅꯝꯊꯤꯔꯝꯅꯤ ꯑꯗꯨꯗꯤ
ꯎꯝ ꯊꯤꯌꯦꯕ
ꯀꯅꯥ ꯀꯅꯥ ꯂꯩꯕ꯭ꯔꯣ ꯍꯥ
ꯈꯪꯗꯦ ꯆꯠꯀꯦꯔꯣ ꯆꯠꯂꯣꯏꯗ꯭ꯔꯣ ꯈꯪꯗꯦ
ꯉꯥꯡꯗꯕ꯭ꯔꯥ ꯍꯥꯏꯕ
ꯎꯝ ꯉꯥꯡꯗꯦ ꯈꯣꯏꯗꯤ ꯒꯣꯚꯔꯃꯦꯟꯒꯤ ꯁ꯭ꯀꯨꯜꯅꯤꯅ ꯉꯥꯡꯗꯦ
ꯑꯁ ꯃꯩꯁꯨ ꯂꯥꯛꯇꯦ ꯀꯔꯤ ꯇꯧꯁꯤꯒꯦ ꯈꯪꯗ꯭ꯔꯦ ꯎꯝ ꯃꯩ ꯂꯥꯛꯔꯗꯤ ꯈꯔ ꯅꯨꯡꯉꯥꯏꯅꯤꯀꯣ
ꯎꯝ ꯑꯁꯤ ꯍꯨꯏꯖꯦ ꯑꯁ ꯌꯥꯝ ꯀꯩ ꯍꯥꯏꯗꯣꯏꯅꯣ ꯌꯥꯝ ꯈꯣꯡꯉꯦ ꯃꯥꯁꯦ
ꯅꯣꯏꯒꯤꯔꯣ
ꯎꯝ ꯅꯠꯇꯦ
ꯀꯅꯥꯒꯤ
ꯑꯩꯈꯣꯏ ꯔꯦꯟ ꯂꯩꯕ ꯃꯄꯨ ꯃꯄꯨꯈꯣꯏꯒꯤ ꯀꯨꯇꯨ ꯑꯥꯏ ꯃꯩ ꯂꯥꯛꯔꯗꯤ ꯌꯥꯝ ꯐꯒꯗꯧꯕꯅꯤꯅꯦ
ꯊꯤ ꯐꯥꯏꯔꯤꯉꯩꯗ ꯑꯩ ꯏꯔꯨꯖꯕꯩ ꯏꯁꯤꯡꯁꯨ ꯂꯥꯛꯇꯦ ꯑꯗꯨꯒꯤ
ꯎꯝ
ꯅꯪ ꯅꯪ ꯀꯥꯏꯗ ꯂꯩꯕ꯭ꯔꯣ ꯍꯟꯗꯛꯁꯦ
ꯑꯗꯨꯝ ꯅꯍꯥꯟ ꯂꯩꯕ ꯃꯐꯝꯗ ꯑꯗꯨꯝ ꯂꯩꯌꯦ
ꯑꯣ ꯂꯩꯕ ꯅꯨꯡꯉꯥꯏꯕ꯭ꯔꯣ
ꯎꯝ ꯅꯨꯡꯉꯥꯏꯌ‌ꯦ
ꯎꯝ ꯁꯥꯔꯝꯅꯤꯀꯣ
ꯀ꯭ꯔꯤꯁꯨ ꯁꯥꯗ‌ꯦꯗ
ꯎꯝ
ꯎꯝ
ꯈꯨꯟꯗꯗꯤ ꯏꯁꯤꯡꯒꯨꯝꯕꯗꯤꯀꯣ ꯃꯔꯥꯡ ꯀꯥꯏ ꯌꯥꯗ‌ꯦ
ꯎꯝ
ꯃꯩ ꯃꯩꯁꯦꯁꯨ ꯕꯦꯕꯨꯔꯥ ꯑꯣꯏꯌ‌ꯦ ꯑꯗ‌ꯣ ꯈꯪꯗ‌ꯦꯍ‌ꯦ ꯍꯧꯖꯤꯛꯁꯨ ꯃꯩ ꯂꯥꯛꯇ‌ꯦ
ꯎꯝ ꯐꯩꯌꯦ ꯐꯩꯌꯦ
ꯁꯥꯁꯨ ꯂꯩꯇ꯭ꯔ‌ꯦ ꯒ꯭ꯌꯥꯟ ꯇꯗꯔ‌ꯦ ꯀꯃꯥꯏ ꯂꯩꯗ‌ꯣꯏꯅ‌ꯣ
ꯎꯝ
ꯍꯣꯏ ꯍꯥꯏꯁꯦ ꯍꯣꯏ ꯍꯣꯏ ꯎꯝꯅ ꯇꯧꯋ‌ꯦꯌ‌ꯦ
ꯎꯝ ꯎꯝ ꯎꯝ
ꯎꯝ ꯀꯨꯇꯨ ꯈꫭꯡꯒꯅꯨꯀꫭ ꯀꯨꯇꯨ ꯈꫭꯡꯒꯅꯨꯀꯣ ꯍꯦ ꯍꯦ
ꯄꯥꯏꯅꯨꯍꯦ ꯍꯨꯏꯗ‌ꯣ ꯆꯤꯛꯀꯅꯤꯅ‌ꯦ
ꯀꯨꯇꯨ ꯈꯣꯡꯒꯅꯨꯕ
ꯅꯪꯁꯦ
ꯅꯪ ꯈꯣꯡꯂꯗꯤ ꯌꯥꯗ꯭ꯔꯦꯀꯣ ꯈꯣꯡꯒꯅꯨꯀꯣ ꯕ꯭ꯂ‌ꯦꯛꯀꯤ ꯈ‌ꯣꯡꯒꯅꯨꯀꫭ
ꯀꯔꯦ ꯍꯧꯖꯤꯛ
ꯀꯩ ꯍꯥꯏꯕ
ꯏꯁꯤꯡ ꯂꯩꯇꯦꯕ ꯅ‌ꯣꯏꯒꯤ ꯂ‌ꯦꯟꯇꯥꯗ‌ꯦꯕ
ꯎꯝ ꯇꯨ ꯈꫭꯡꯒꯅꯨ
ꯈꫭꯡꯒꯅꯨ ꯍ‌ꯦ ꯑꯁ ꯂꯣꯏꯔꯦꯍ‌ꯦ ꯍꯧꯖꯤꯛꯇꯤ ꯂꯣꯏꯔꯦ ꯑꯥ ꯀꯩ ꯍꯥꯏꯕ꯭ꯔꯣ ꯈꯣꯡꯒꯅꯨ ꯍꯥꯔꯒ ꯀꯔꯤꯒꯤ ꯈꯣꯝꯕꯔꯣ ꯅꯪ ꯑꯁ ꯂꯣꯏꯔ‌ꯦ ꯑꯁ ꯑꯁ ꯑꯩꯖꯨ ꯌꯥꯗ꯭ꯔꯦ
ꯍꯨꯏ ꯂꯩꯇꯕ ꯃꯐꯝꯗ ꯆꯠꯂꯣ ꯍꯥꯏꯕ ꯑꯩꯅ ꯍꯥꯏꯕꯗꯤ
ꯇꯣꯏꯂꯦꯠꯇ ꯆꯠꯅꯤꯡꯉꯥꯏ ꯁꯨ ꯑꯁ ꯃꯄꯨ ꯈꯣꯏꯗꯣ ꯃꯤ ꯌꯥꯝꯃꯤꯕ ꯑꯁ ꯁ‌ꯣꯔꯣꯛꯇ ꯊꯣꯛꯑꯒ ꯂꯩꯌꯦ
ꯃꯤ ꯌꯥꯝꯕ ꯃꯐꯝꯗ ꯂꯩꯕꯒꯤ ꯑꯣꯏꯔꯝꯅꯤ
ꯎꯝ
ꯎꯝ ꯎ ꯎꯝ
ꯅꯪ ꯅꯨꯡꯁꯤꯅꯕ ꯃꯤꯗꯤ ꯂꯩꯕ꯭ꯔꯣ ꯅꯪꯒꯤ ꯅꯨꯡꯁꯤꯅꯕ ꯃꯤꯗꯤ ꯂꯩꯥꯕ꯭ꯔꯣꯕ
ꯑꯩ ꯅꯨꯡꯁꯤꯕ ꯅꯨꯡꯁꯤꯅꯕ ꯃꯤ ꯂꯩꯕ꯭ꯔꯣ ꯍꯥꯏꯕ꯭ꯔꯣ ꯂꯩꯇꯦꯗ
ꯌꯨꯝꯅ ꯃꯣꯠꯄꯅꯦꯀꯣ ꯌꯦꯟ ꯃꯦꯟ ꯇꯗ꯭ꯔꯦꯅꯦ ꯃꯩꯅ ꯂꯥꯛꯇꯕꯅꯦ ꯏꯁꯤꯡꯅ ꯂꯩꯇꯕꯅꯦ ꯑꯗꯨ ꯅꯨꯡꯉꯥꯏꯇꯕꯅ ꯏꯁꯨ ꯏꯔꯨꯅꯤꯡꯉꯦꯕ ꯉꯁꯥꯏ ꯅꯨꯡꯁꯥ ꯁꯥꯃꯟꯕꯒꯤ ꯁꯥꯃꯟꯕꯒꯤ
ꯅꯨꯡꯉꯥꯏꯔꯤꯕ꯭ꯔꯣ ꯅꯪꯗꯤ
ꯎꯝ ꯅꯨꯡꯉꯥꯏꯔꯤ ꯍꯥꯏ ꯇꯥꯔꯦꯅꯦ
ꯎꯝ ꯅꯪꯒꯤ ꯐꯣꯟꯗꯣ ꯕꯦꯇ꯭ꯔꯤ ꯂꯩꯔꯤꯕ꯭ꯔꯣ ꯀꯩ ꯍꯥꯏꯕ ꯕꯦꯇ꯭ꯔꯤ ꯂꯩꯔꯤꯕ꯭ꯔꯣ
ꯑꯁ ꯇꯪꯈꯥꯏ ꯕꯦꯇ꯭ꯔꯤ ꯂꯩꯇ꯭ꯔꯤꯗ
ꯎꯝ ꯀꯔꯤ ꯒ꯭ꯌꯥꯟ ꯇꯗꯔꯦ ꯃꯝꯃꯟꯕꯒꯤ ꯎꯗ꯭ꯔꯦ
ꯅꯪ ꯀꯗꯥꯏꯗ ꯂꯩꯕ꯭ꯔꯣ ꯍꯧꯖꯤꯛ
ꯍꯩ ꯍꯥ ꯍꯧꯖꯤꯛ ꯀꯩꯅꯣ ꯅꯨꯄꯥ ꯑꯃ ꯆꯪꯈꯤꯕꯗꯣ
ꯍꯥꯥ
ꯍꯧꯖꯤꯛ ꯅꯨꯄꯥ ꯑꯃ ꯆꯪꯈꯤꯕꯗꯣ
ꯑꯅꯣꯏꯕꯗꯣ
ꯅꯨꯄꯥ ꯑꯃ ꯆꯪꯈꯤꯕꯗꯣ ꯑꯁ ꯅꯪ ꯎ ꯍꯧꯔꯣꯏꯗ ꯑꯁ ꯅꯠꯇꯦ ꯅꯨꯄꯥ ꯑꯃ ꯆꯪꯈꯤꯕꯗꯣ ꯍꯥꯏꯕ
ꯎꯗ꯭ꯔꯦ ꯈꯪꯗꯦ
ꯑꯁ ꯑꯗꯨ ꯅꯨꯄꯥꯒꯤ ꯄꯥꯔꯐ꯭ꯌꯨꯝ ꯃꯅꯝꯁꯤꯗꯤ ꯂꯣꯏꯔꯦꯍꯦ ꯀꯣꯛ ꯉꯥꯎꯋꯦ
ꯀꯅꯔꯣ ꯃꯁꯛ ꯈꯪꯕ꯭ꯔꯣ
ꯀꯩꯅꯣ ꯑꯥ ꯃꯌꯥꯗꯣ ꯀꯩꯅꯣ ꯇꯧꯕꯗꯣ
ꯑꯣ ꯑꯣ ꯑꯣ ꯈꯔ ꯀꯥꯡꯕꯗꯣ
ꯑꯥ ꯐꯨꯔꯤꯠ ꯑ ꯑꯉꯥꯡꯕ ꯈꯛꯇ ꯍꯥꯞꯄꯗꯣ
ꯑ ꯈꯪꯉꯦ
ꯎꯝ ꯃꯥꯒꯤ ꯄꯔꯐ꯭ꯌꯨꯝ ꯃꯅꯝꯁꯤꯗꯤ ꯂꯣꯏꯔꯦ ꯍꯦ ꯌꯥꯝ ꯅꯝꯊꯤꯌꯦꯕ
ꯑꯦ ꯀꯣꯟ ꯐꯦꯡꯅꯕ ꯏꯁꯤꯡ ꯂꯩꯇꯕꯒꯤ ꯄꯩꯔ ꯂꯩꯔꯦꯁꯤꯗ
ꯎꯝ
ꯅꯪꯗꯤ ꯅꯆꯤꯟ ꯅꯅꯥꯎ ꯀꯌꯥꯅꯣ
ꯇꯔꯨꯛ
ꯌꯥꯝꯃꯤꯅꯦ
ꯌꯥꯝꯕꯅꯦ ꯑꯗꯨꯝ ꯌꯥꯝꯕꯅꯦ
ꯌꯥꯝꯃꯦ ꯌꯥꯝꯃꯤ ꯌꯥꯝꯃꯦ ꯍ ꯑꯁ ꯏꯁꯤꯡ ꯂꯥꯛꯂꯗꯤ ꯐꯒꯗꯧꯕꯀꯣ ꯏꯁꯤꯡꯁꯨ ꯂꯥꯛꯇ꯭ꯔꯦ
ꯑꯣ
ꯀꯩꯗꯧꯉꯩ ꯃꯩ ꯂꯥꯛꯀꯦꯔꯥ ꯈꯪꯗꯦ ꯑꯦ
ꯎꯝ
ꯀꯦꯟꯇꯥꯥꯄꯣ ꯅꯠꯇꯦꯗ
ꯑꯥ
ꯑ ꯎꯝꯝ ꯎ
ꯅꯪꯗꯤ ꯆꯥꯛ ꯂꯥꯝꯔꯕꯣ
ꯂꯝꯗꯦꯗꯥ
ꯑꯥ ꯍ
ꯃꯪ ꯐꯔꯁ